ꯑ
ꯇꯥꯕ꯭ꯔꯣ
ꯍ ꯇꯥꯏꯌꯦꯦ ꯑ
ꯅꯉꯔꯤꯕ
ꯅꯨꯡꯉꯥꯏꯔꯤ ꯀꯔꯤ ꯇꯧꯕꯤꯔꯤꯒꯦ
ꯀ ꯇꯧꯒꯦꯗ ꯍꯧꯖꯤꯛ ꯇꯨꯝꯕ ꯆꯪꯉꯦ
ꯎ ꯀꯟꯅꯦꯦ
ꯍꯝ
ꯉꯟꯂꯦꯕ
ꯍꯣꯏ ꯀꯃꯥꯏ ꯀꯃꯥꯏꯅ ꯇꯧꯔꯤꯒꯦ ꯎ
ꯎꯝ ꯑꯩꯁꯨ ꯉꯁꯥꯏ ꯑꯗꯒꯤ ꯐꯃꯨꯡꯗ ꯑꯗꯨꯝ ꯁꯁꯥꯏꯒꯤ ꯍꯦꯛ ꯍꯂꯛꯄꯖꯦꯒꯦ ꯎꯝ
ꯇꯨꯡꯉꯥꯏꯣ ꯑꯗꯨꯅ ꯅ
ꯅꯨꯡꯍꯥꯏ ꯅꯨꯡꯍꯥꯏ ꯊ ꯋꯥꯥꯏꯦꯒ
ꯅꯨꯡꯉꯥꯏꯕꯅꯦ
ꯐꯃꯨꯡꯗ ꯂꯩꯕ ꯅꯠꯇꯅ ꯑꯇꯣꯞꯄ ꯍꯦꯟꯅ ꯍꯥꯏꯕ ꯂꯩꯇꯦ ꯑ ꯍꯧꯖꯤꯛ ꯂꯦꯞꯈꯜꯂꯤꯗ꯭ꯅꯦ ꯋꯥꯔꯦꯅ ꯇꯨꯝꯕꯁꯨ
ꯎꯝ ꯊꯔꯀ ꯆꯠꯂꯣ
ꯍꯣꯏ ꯃꯄꯥꯟꯗ ꯑꯩꯈꯣꯏ ꯐꯣꯗ ꯀꯣꯔꯤꯗ ꯑꯩꯈꯣꯏ ꯆꯂꯤꯅꯤ ꯑ ꯋꯥꯕꯖꯥꯗ
ꯌꯥ ꯑꯗꯨꯅꯦ
ꯕꯣꯜ
ꯉꯁꯤ ꯕꯣꯣꯔꯠ ꯄꯨꯡ ꯃꯔꯤꯗ ꯂꯩꯕ꯭ꯔꯥ
ꯎꯝ ꯇꯋ ꯊꯥꯔꯇꯤꯗ ꯂꯩꯔꯝꯒꯅꯤꯣ ꯊꯥꯔꯇꯤꯗ ꯏꯁꯄꯦꯟꯒ ꯀꯅꯥꯔꯥ ꯏꯁꯄꯦꯟꯒ ꯏꯁꯄꯦꯟꯒ ꯀꯥꯎꯈ꯭ꯔꯦ ꯂꯩꯕ꯭ꯔꯦ
ꯍꯣꯗꯤ ꯌꯦꯟꯗꯦꯔ
ꯎꯗꯦ
ꯎꯝ
ꯌꯥꯎꯗ꯭ꯔ ꯃꯥꯅꯦ
ꯌꯦꯡꯗꯦꯕ ꯏꯇꯣꯝꯇ ꯇꯟꯗꯅꯀꯣ
ꯑꯩꯗꯤ ꯑꯩꯗꯤꯗꯤ ꯊꯗ ꯑꯗꯨ ꯁꯥꯟꯅꯕ ꯃꯇꯝꯗꯁꯨ ꯀꯩ ꯍꯥꯏ ꯑꯗꯨꯝ ꯁꯥꯟꯅꯒꯦꯔꯥ ꯅꯠꯇ꯭ꯔꯒ ꯑꯗꯨꯝ ꯌꯦꯡꯕ ꯇꯕ
ꯀꯌꯥ ꯇꯥꯏ ꯇꯥꯏ
ꯑꯗꯨ ꯑꯗꯨꯝ ꯏꯊꯟꯗ ꯑꯣꯏꯔꯁꯨ ꯏꯃꯥꯟꯅꯕ ꯍꯈꯣꯏ ꯂꯣꯏ ꯇꯨꯝꯅꯈ꯭ꯔꯁꯨ ꯏꯊꯠꯟꯅ ꯑꯗꯨꯝ ꯌꯦꯡꯉ ꯂꯩꯕꯗ
ꯇꯟ ꯂꯩꯊꯟꯗ ꯌꯦꯡꯕꯗꯤ ꯆꯥꯛꯑꯦ ꯑꯗꯨꯝ ꯅꯨꯡꯉꯥꯏꯇꯦ ꯍꯥꯏꯇꯥꯔꯦ ꯈꯔ ꯂꯥꯡꯉ ꯈꯣꯠꯂꯒ ꯀꯣ ꯅꯨꯡꯉꯥꯏ
ꯑꯥ ꯑꯥ
ꯑꯗꯨꯏ ꯅꯨꯡꯉꯥꯏꯕꯗꯣ
ꯈꯥꯏ ꯆꯠꯂꯦꯕ ꯑꯗꯨꯕꯨꯀꯣ ꯑ ꯑꯩꯩ ꯊꯩ ꯣꯁ ꯑꯗꯨ ꯑꯃꯅ ꯑꯗꯨ ꯃꯗꯤ ꯀꯤꯐꯟ ꯁꯦꯕ ꯑꯗꯨꯒꯤ ꯑꯩꯅ ꯕꯥꯔꯁꯤꯂꯅꯥꯒꯤ ꯏꯇꯣꯝꯗ ꯌꯦꯡꯉꯗꯤ ꯀꯩ ꯍꯥꯏꯔ꯭ꯔꯦ ꯕꯥꯔꯁꯤꯂꯅꯥ ꯑꯩꯈꯣꯏꯅ ꯑꯗꯨꯝ ꯉ ꯑꯃꯗꯤ ꯅꯨꯡꯗꯥꯡ ꯑꯣꯏꯕꯅꯤꯅ ꯂꯥꯎꯕꯁꯨ ꯌꯥꯗꯕꯗꯣ ꯏꯊꯟꯗꯁꯨ ꯑꯣꯏꯕꯗꯣ ꯑꯗꯨꯒꯤ ꯍꯔꯥꯎꯃꯟꯕꯒꯤ ꯏꯊꯟꯇ ꯅꯣꯛꯑꯒ ꯏꯊꯟꯗ ꯅꯣꯡ ꯏꯊꯟꯗ ꯐꯨꯔꯁꯨ
ꯎꯝ
ꯍꯔꯥꯎꯕꯨꯒꯤ
ꯑꯗꯨꯅꯦꯕ ꯑꯍꯤꯡꯗꯨꯗ ꯂꯥꯎꯔꯨꯔꯅꯤ ꯈꯣꯟꯊꯤ ꯆꯥꯔꯣꯏꯗ꯭ꯔꯣ
ꯀꯦ ꯑꯁ ꯀꯅꯥꯅ ꯆꯩꯗꯣꯏꯅꯣ ꯀꯅꯥꯅ ꯆꯩꯔꯣꯏꯕ ꯑꯗꯨꯗꯣ ꯌꯥꯁꯤ ꯑꯗꯨꯝ ꯅꯨꯡꯉꯥꯏꯇꯦꯗꯅ ꯑꯗꯨ ꯀꯅꯥꯗ ꯀꯩ ꯍꯥꯏꯁꯦ ꯃꯤ ꯑꯃꯅ ꯍꯧꯒꯠꯂꯒ ꯂꯥꯛꯑꯒ ꯂꯥꯎꯒꯅꯨ ꯈꯣꯠꯄꯅꯨ ꯑꯗꯨ ꯀꯩ ꯍꯥꯏꯁꯔꯦ ꯂꯥꯡꯃꯜꯂꯒ ꯃꯤ ꯇꯨꯝꯃꯤꯀꯥꯟꯗ ꯂꯥꯡꯉꯗꯤꯀꯣ ꯑꯃꯨꯛ ꯌꯥꯔꯣꯏꯕ ꯑꯗꯨꯕꯨꯗꯤ ꯑꯗꯣ ꯀꯩ ꯍꯥꯏ ꯑꯃꯈꯛꯇꯒꯨꯝꯕ ꯂꯥꯎꯔꯒ ꯀꯩꯅꯣ ꯇꯧꯕ ꯈꯣꯏꯗꯤ ꯀꯩꯁꯨ ꯇꯧꯗꯕꯅꯤ
ꯑꯩꯁꯨ ꯑꯗꯨꯃꯥꯏꯅ ꯈꯔ ꯍꯥꯏꯗꯤ ꯆꯥꯔꯒ ꯌꯦꯡꯕꯗ
ꯎꯝ ꯑꯗꯨꯝ ꯔꯨꯝꯃꯦꯠ ꯈꯜꯂꯒ ꯀꯩꯁꯨ ꯇꯧꯕꯤꯗꯕ ꯑꯗꯨ ꯋꯥꯏꯗ ꯍꯥꯟꯅ ꯑꯩꯁꯦ ꯐꯥꯔꯁ ꯐ꯭ꯂꯣꯔꯗ ꯂꯩꯔꯝꯃꯤꯅꯦꯕ
ꯑꯥ
ꯑꯗꯨꯒ ꯅꯝꯐꯨꯗ ꯃꯣꯏ ꯋꯥꯔꯗꯦꯟ ꯈꯣꯏꯅ ꯑꯥ ꯁꯦꯚꯦꯟ ꯐ꯭ꯂꯣꯔꯗ ꯀꯥꯍꯜꯂꯦ ꯑꯗꯨꯒ
ꯈꯔ ꯏꯪꯗ꯭ꯔꯥ ꯃꯈꯥꯗꯗꯤ
ꯃꯈꯥꯗ ꯏꯉꯦꯋꯥ ꯁꯚꯦꯟ ꯐ꯭ꯂꯣꯔꯁꯦ ꯍ꯭ꯋꯥꯏ ꯇꯣꯞ ꯐ꯭ꯂꯣꯔꯅꯦꯕ ꯇꯣꯞ ꯐ꯭ꯂꯣꯔꯒꯤ ꯃꯊꯛꯇ ꯀꯩꯅꯣ ꯇꯦꯔꯦꯁ ꯂꯩꯕꯗꯣ ꯇꯦꯔꯦꯁ ꯑꯗꯨꯗꯤ ꯀꯩꯁꯨ ꯈꯟꯅꯕꯅꯤꯅ ꯑꯗꯨꯒꯤ ꯅꯨꯡꯁꯥ ꯀꯩꯅꯣ ꯇꯧꯔꯛꯄꯗ ꯑꯁ ꯑꯩꯈꯣꯏꯗꯤ ꯂꯩꯕ ꯌꯥꯗ꯭ꯔꯕꯅꯤ ꯑꯗꯨꯗ ꯑꯃꯨꯛ ꯀꯥ ꯑꯃꯗ ꯂꯤꯐꯁꯨ ꯂꯩꯇꯕꯅꯤꯅ ꯋꯥꯕꯗꯣ
ꯑ
ꯑꯗꯨ ꯑꯩꯈꯣꯏ ꯍꯣꯡꯉꯒꯦꯅ ꯍꯣꯡꯉꯨ ꯆꯍꯤ ꯑꯃꯈꯛꯇꯗꯤ ꯉꯥꯏꯔꯁꯨ ꯑꯗꯨꯝ ꯍꯣꯡꯉꯦꯅ ꯍꯣꯡꯉ ꯍ
ꯑꯃ ꯈꯛꯇ
ꯈꯛ ꯇ
ꯑꯩꯈꯣꯏꯒꯤꯗꯤ ꯑꯩꯅ ꯑꯗꯨꯝ ꯈꯟꯕꯗꯨ ꯌꯥꯝ ꯊꯨꯅ ꯆꯠꯂꯦꯗ ꯁꯍꯤꯖ ꯑꯩꯀꯣꯏꯖ
ꯊꯥꯏꯅꯗꯤ ꯆꯍꯤꯒꯁꯦ ꯌꯥꯝ ꯁꯥꯡꯕ ꯃꯥꯟꯜꯂꯤ
ꯍꯣꯏ ꯍꯣꯏ ꯎꯝ ꯍꯧꯖꯤꯛꯇꯤ ꯌꯥꯝ ꯊꯦ ꯑꯗꯨꯒꯀꯣ ꯀꯣꯔꯁ ꯀꯣꯔꯁꯇ ꯑꯗꯨꯝ ꯑꯩꯈꯣꯏꯁꯦ ꯆꯍꯤꯗꯁꯨ ꯀꯩ ꯍꯥꯏꯔ ꯆꯍꯤꯗꯁꯨ ꯑꯗꯨꯝ ꯊꯤꯌꯦꯕ ꯑꯗꯣ ꯑꯩꯈꯣꯏꯁꯦ ꯀꯣꯔꯁ ꯀꯣꯔꯁ ꯑꯩꯈꯣꯏꯅ ꯀꯩ ꯍꯥꯏꯁꯔꯦ ꯁꯤꯗ ꯂꯩꯕ ꯃꯇꯝꯗ ꯀꯣꯔꯁ ꯀꯣꯔꯁꯁꯤ ꯈꯟꯕꯒꯤꯕꯀꯣ ꯀꯩ ꯍꯥꯏꯇꯥꯔꯦ ꯀꯣꯔꯁ ꯑꯅꯤ ꯈꯛꯇ ꯉꯥꯏꯔꯦ ꯍꯥꯏꯕ ꯑꯗꯨ ꯀꯣꯔꯁꯇꯣ ꯀꯩ ꯍꯥꯏꯇꯥꯗꯔ ꯀ꯭ꯂꯥꯁꯇꯣ
ꯑꯝ
ꯇꯧꯕꯒꯨꯝ ꯇꯧꯗꯕꯒꯨꯝ ꯑꯗꯨꯃꯥꯏꯅ ꯑꯗꯨꯝ ꯂꯣꯏꯁꯤꯟꯈꯤꯕ ꯌꯥꯝ ꯊꯨꯅ ꯆꯠꯄꯗꯣ ꯑꯗꯨꯒꯤ ꯀꯥꯁꯁꯨ ꯐꯖꯅ ꯇꯧꯕꯒꯨꯝ ꯇꯧ ꯑꯗꯨ ꯑꯗꯨꯝ ꯀꯩꯅꯣ ꯇꯧꯔꯒ ꯑꯗꯨꯝ ꯂ ꯁꯟꯈꯤꯗꯣꯏꯅꯦꯕ ꯑꯗꯨꯒꯤ ꯌꯥꯝ ꯊꯨꯅ ꯆꯜꯂꯦꯕ ꯈꯪꯍꯧꯗꯕꯅꯦ ꯑꯗꯨꯒꯤꯅꯤ
ꯂꯣꯏꯍꯟꯅꯤꯡꯉꯕ ꯁꯨꯡꯂꯣꯏ ꯂꯣꯏꯔꯛꯑꯔꯣꯏ ꯂꯣꯏꯍꯟꯅꯤꯡꯗ꯭ꯔꯕ ꯂꯣꯏꯔꯛꯑꯅꯤ
ꯎꯝ ꯆꯍꯤ ꯆꯍꯤ ꯑꯃꯈꯛꯇ ꯉꯥꯏꯔꯦ ꯍꯔꯥꯎꯔꯤꯅꯦ ꯍꯧꯖꯤꯛ
ꯑ ꯈꯇ ꯉꯥꯏꯔꯤꯅ
ꯑ ꯏꯃꯥꯅꯕ ꯏꯃꯥꯅꯕ ꯌꯥ ꯆ ꯖꯨꯅꯤꯌꯔ ꯆꯉꯛ ꯐꯂ ꯖꯨꯅꯤꯌꯔ ꯑꯣꯏꯅ ꯃꯥꯗꯤ ꯆꯍꯤ ꯃꯌꯥꯝ ꯋꯥꯠꯂꯤꯕ ꯑꯗꯨ ꯋꯥꯔꯅꯦ ꯍꯧꯖꯤꯛ
ꯅꯣꯏꯅ ꯑꯃꯨꯛ ꯊꯣꯛꯇ꯭ꯔꯣꯕꯅꯤꯅ ꯍꯔꯥꯎꯔꯤꯅꯤꯅꯦ
ꯎꯝ
ꯑ
ꯅꯣꯏ ꯊꯂꯛꯑꯝꯗꯥꯏꯗ ꯑꯃꯨꯛ ꯍꯣꯏ ꯈꯪꯗꯦ ꯈꯔꯗꯤ ꯅꯨꯡꯉꯥꯏꯇꯕꯗꯤ ꯌꯥꯏ ꯑꯃꯨꯛ ꯆꯠꯄꯅꯦ ꯈꯟꯕꯗ ꯇꯧꯕꯅꯦ ꯊ ꯑꯗꯨꯃꯅꯤꯒ
ꯍꯣꯏ ꯑꯁꯁꯦ ꯑꯁꯤꯗ ꯃꯌꯥꯝꯡꯈꯣꯏꯗꯤ ꯐꯖꯅ ꯀꯩꯅꯣ ꯁꯥꯖꯝ ꯇꯧꯕꯅꯦ ꯑꯗ ꯍꯣꯏ ꯀꯩ ꯍꯥꯏꯅꯣ ꯉꯔꯥꯡꯈꯣꯏꯗꯤ ꯐꯥꯝ ꯇꯧꯕꯅꯤ ꯑꯗꯨꯝ ꯐꯔꯋꯦꯒꯨꯝꯕ ꯍꯣꯏ
ꯇꯧꯕ ꯄꯅꯤꯗ ꯅꯣꯏꯗ꯭ꯔꯥ ꯇꯧꯔꯣꯏꯗ꯭ꯔꯥ
ꯑꯁ ꯇꯧꯕꯕꯨ ꯖꯨꯅꯤꯌꯔ ꯈꯣꯏꯅꯀꯣ ꯖꯨꯅꯤꯌꯔ ꯈꯣꯏ ꯑꯩꯈꯣꯏꯒꯤ ꯃꯈꯥꯒꯤ ꯑꯩꯈꯣꯏꯒꯤ ꯑꯗꯨꯈꯣꯏ ꯃꯇꯨꯡꯗ ꯆꯪꯉꯛꯄ ꯕꯦꯁ ꯑꯣꯏ ꯑꯗꯨ ꯃꯣꯏꯅꯕꯨꯗꯤ ꯇꯧꯤꯒꯅꯤꯗ ꯑꯗꯨ ꯍ ꯍꯦꯁꯦ ꯑꯗꯨ ꯑꯗꯨ ꯍꯣꯏ ꯆ ꯀꯣ ꯄ꯭ꯔꯣꯒꯥ꯭ꯔꯥꯝꯒꯨꯝꯕꯗꯨ ꯀꯩꯅꯣꯁꯤ ꯄ꯭ꯔꯣꯒ꯭ꯔꯥꯝꯒꯨꯝꯕꯗ ꯃꯣꯏ ꯁꯤꯟꯕ ꯍꯩꯇꯕꯅꯤ ꯃꯌꯥꯝꯈꯣꯏꯁꯦ ꯀꯩꯅꯣ ꯃꯣꯏꯒꯤꯁꯦꯀꯣ ꯌꯥꯝ ꯑꯩ ꯍꯥꯏꯁꯦ ꯌꯥꯝ ꯁꯝꯃꯒ ꯑꯉꯥꯡ ꯈꯈꯣꯏꯅ ꯄꯪꯇꯧ ꯇꯧꯕ ꯃꯥꯟꯕꯅꯦ ꯃꯣꯏꯁꯦ ꯂꯥꯛꯑꯅꯤꯀꯣ ꯂꯣꯏ ꯂꯥꯛꯑꯅꯤ ꯑꯗꯨꯒ ꯀꯩ ꯀꯩꯅꯣ ꯑꯉꯛꯄꯅꯦ ꯃꯣꯏꯁꯦ ꯑꯗꯨ ꯐꯦꯔꯋꯦꯜꯒꯤ ꯃꯤꯁꯇꯔ ꯐꯦꯔꯋꯦꯜꯒ ꯈꯜꯂꯤꯅꯦ ꯁꯤꯅ ꯃꯤꯁꯇꯔꯒ ꯃꯤꯁꯇꯦꯁ ꯐꯔꯚꯔꯒꯨꯝꯕ ꯇꯧꯔꯒ ꯍꯜꯂꯤꯅꯦ ꯑꯗꯨꯒ ꯑꯗꯨ ꯑꯗꯨ ꯈꯛꯇ ꯇꯧꯔꯒ ꯗꯥꯟꯁꯒꯨꯝꯕ ꯏꯁꯩ ꯊꯥꯔꯒ ꯗꯥꯟꯁꯀꯨꯝꯕ ꯒ ꯂꯣꯏ ꯂꯣꯏꯒꯤ ꯀꯩꯍ ꯍꯥꯏ ꯃꯤ ꯑꯇꯣꯞꯄ ꯐꯤꯦꯔꯋꯦꯜ ꯈꯣꯏ ꯑꯣꯏꯔꯗꯤ ꯀꯩ ꯍꯥꯏꯇꯥꯔꯦ ꯏꯁꯄꯤꯆꯀꯨꯝꯕ ꯀꯩ ꯍꯥꯏꯅ ꯁꯥꯔꯇꯤꯐꯤꯀꯦꯠꯨꯝꯕ ꯄꯤ ꯄꯤꯅꯏꯗꯅ
ꯅ ꯆꯄ ꯃꯥꯜ
ꯑꯗꯨꯃꯥꯏꯅ ꯇꯧꯗꯕꯤꯗ ꯃꯣꯏꯗꯤ ꯑꯦ ꯑꯗꯨꯝ ꯂꯥꯛꯑꯅꯤ ꯐꯦꯁꯟ ꯁꯣꯒꯨꯝꯕ ꯄꯥꯡꯇꯧ ꯇꯧꯔꯅꯤ ꯗꯥꯟꯁ ꯇꯧꯔꯅꯤ ꯑꯗꯨꯝ ꯂꯣꯏꯁꯤꯟꯒꯅꯤ
ꯃꯣꯏ ꯈꯔ ꯃꯌꯥꯡꯒꯤ ꯗ꯭ꯔꯦꯁꯀ ꯁꯦꯠꯂ ꯤꯡ ꯆꯤꯡ ꯂꯥꯎꯋ ꯂꯣꯏꯁꯔꯅꯤ
ꯎꯝ ꯑꯗꯨ ꯃꯣꯏ ꯏꯁꯩꯁꯨ ꯑꯁ ꯑꯣꯏꯕꯅꯤ ꯃꯣꯏꯒꯤꯗꯤ ꯇꯕꯪꯒ ꯑꯃ ꯅꯅꯦꯕ
ꯄꯇꯔꯤꯦꯗꯕ
ꯍꯣꯏ ꯑꯁ ꯀꯩ ꯍꯥꯏꯁꯤ꯭ꯔꯥ ꯑꯩꯈꯣꯏ ꯑꯩꯈꯣꯏꯒ ꯀꯌꯥꯝ ꯆꯥꯟꯅꯗꯕ ꯃꯣꯏꯗꯣ
ꯍꯦ ꯑꯩꯈꯣꯏꯗꯤ
ꯌꯦ ꯂꯥꯛꯑꯣꯇꯥꯗ ꯌꯥꯝ ꯍꯥꯎ
ꯝꯄ ꯍꯣꯏ
ꯃꯣꯏꯒꯤꯗꯤ ꯌꯥꯝꯅ ꯅꯩꯖꯕ ꯁꯥꯕꯅꯦꯕ ꯑꯗꯨ ꯇꯥꯔꯒ ꯃꯣꯏꯒꯤ ꯑꯃ ꯂꯥꯏꯒꯤ ꯀꯩꯅꯣꯒ ꯇꯧꯕꯗꯒꯁꯦ ꯏꯁꯩꯁꯦ ꯍꯦꯛꯇꯅꯦ ꯊꯤꯡꯒꯥꯏꯔꯒꯅꯦ ꯃꯣꯏ ꯑꯃꯅꯤ ꯁꯛꯇꯣꯏꯅꯤꯀꯣꯅꯤꯈꯥꯏꯔ ꯆꯠꯇꯣꯏꯁꯦ ꯃꯈꯣꯟꯅ ꯊꯤꯅ ꯍꯧꯗꯦꯕ ꯂꯝꯕꯤꯁꯤꯗꯤ ꯍꯦꯛꯇ ꯃꯨꯛꯈꯥꯏꯗꯅꯀꯣꯠꯆ ꯑꯃꯒ ꯄꯥꯏꯔꯒ ꯑꯁ ꯀꯅꯥ ꯀꯟꯒꯥꯁꯦ ꯈꯔ ꯈꯔ ꯉ ꯃꯤꯅ ꯇꯔꯥ ꯐꯥꯔꯣꯏ
ꯑꯗꯨꯒ ꯁꯤ ꯃꯐꯝꯗꯗꯤ ꯀꯩ ꯍꯥꯏꯇꯥꯔꯦ ꯃꯣꯏ ꯇꯦꯛꯇꯔꯗꯣ ꯇ꯭ꯔꯦꯛꯇꯔ
ꯑꯥ
ꯦꯛꯇꯔꯗ ꯏꯁꯄꯤꯀꯔꯗꯣ ꯑꯇꯥꯡ ꯑꯇꯥꯡꯕ ꯊꯝꯗꯣꯏꯅꯤꯒꯨꯝꯕ ꯍꯥꯞꯆꯤꯟꯗꯣꯏꯅꯦ ꯑꯗꯨꯒ ꯀꯗ ꯌꯥꯝ ꯀꯟꯒꯟꯕꯗꯣ
ꯑꯝ
ꯃꯣꯏ ꯇ꯭ꯔꯦꯛꯇꯔꯗ ꯑꯗꯨ ꯍꯥꯞꯄꯒ ꯑꯁ ꯃꯣꯏꯒꯤ ꯏꯁꯄꯤꯀꯔꯗꯣ ꯑꯗꯨ ꯕꯦꯁꯈꯣꯏ ꯐꯥꯕꯗꯣ ꯃꯣꯏ ꯏꯁꯄꯤꯀꯔꯗꯣ ꯑꯩꯈꯣꯏ ꯃꯅꯤꯄꯨꯔꯗ ꯄ꯭ꯔꯣꯒꯥ꯭ꯔꯥꯝꯗꯣ ꯁꯤꯟꯕ ꯃꯇꯝꯗ ꯄꯥꯏꯕ ꯑꯗꯨ ꯏꯁꯄꯤꯀꯔ ꯍꯣꯏ ꯃꯥꯟꯕꯦ ꯅꯣꯏꯗ ꯇ꯭ꯔꯦꯛꯇꯔꯗ ꯍꯥꯞꯅꯗꯣꯏꯁꯦ ꯁꯤꯗꯗꯤ ꯇ꯭ꯔꯦꯛꯇꯔꯗꯣ ꯌꯥꯝ ꯌꯥꯝꯅꯩꯗꯅ ꯀꯩ ꯍꯥꯏꯁꯔꯦ ꯌꯥꯁꯦ ꯑꯗꯨꯝ ꯇ꯭ꯔꯦꯛꯇꯔ ꯃꯌꯥꯝ ꯂꯩꯌꯦ ꯁꯤꯗꯗꯤ
ꯎ ꯈꯪꯗꯦꯗ ꯑꯩꯁꯨ ꯀꯩꯃꯥꯏ ꯍꯥꯏꯗꯣ
ꯃꯣꯏ ꯀꯩ ꯍꯥꯏꯁꯤꯔꯦ ꯃꯣꯏꯗꯤ ꯑꯁꯤꯗꯗꯤ ꯀꯩꯅꯣ ꯇ꯭ꯔꯦꯛꯇꯔ ꯀꯩ ꯍꯥꯏꯁꯤꯔꯦ ꯂꯧ ꯀꯩꯅꯣ ꯑꯩꯈꯣꯏ ꯇꯧꯕ ꯃꯐꯝꯅꯤ ꯑꯗꯨꯗꯅ
ꯎꯝ
ꯑꯗꯨꯒꯤ ꯇ꯭ꯔꯦꯛꯇꯔ ꯈꯣꯏꯗꯣꯛꯏ ꯇ꯭ꯔꯦꯛꯇꯔꯗꯨ ꯌꯥꯝꯕꯅꯦ ꯃꯗꯨ ꯇ꯭ꯔꯦꯛꯇꯔꯗꯣ ꯃꯣꯏꯗꯤ ꯏꯁꯄꯤꯀꯔꯒꯨꯝꯕ ꯍꯥꯞꯄꯗꯣ ꯐꯦꯁꯟ ꯑꯗꯨꯃꯥꯏꯅ ꯇꯧꯕꯅꯦꯕ
ꯎꯝ
ꯑꯆꯧ ꯑꯆꯧꯕ ꯍꯣꯏ ꯍꯣꯏ ꯑꯆꯧ ꯑꯆꯧꯕ ꯏꯁꯄꯤꯀꯔ ꯍꯥꯞꯄ ꯑꯗꯨꯁꯨ ꯃꯣꯏ ꯏꯁꯄꯤꯀꯔꯗ ꯌꯥꯝ ꯐꯥꯎꯅꯦ ꯀ ꯇꯦꯛꯇꯔ ꯍꯥꯄꯦ ꯏꯁꯄꯤꯀꯔꯅꯦ ꯑꯗꯨ ꯀ ꯂꯥꯎ ꯑꯗꯨ ꯊꯥꯔ ꯂꯩꯗꯣꯏꯅꯦ ꯑ ꯃꯈꯣꯟꯗꯤ
ꯍꯌꯦꯡꯗꯤ ꯊꯕꯛ ꯆꯠꯀꯗ꯭ꯔꯣ
ꯍꯌꯦꯡꯁꯦ ꯈꯪꯗꯦ ꯉꯁꯤ ꯕꯣꯔ ꯌꯦꯡꯉꯗꯤ ꯆꯠꯇꯧ ꯃꯥꯟꯗꯦꯗ ꯍꯌꯦꯡꯁꯦ ꯑꯁꯦꯡꯕꯗꯤ ꯍꯌꯦꯡꯁꯦ ꯂꯥꯁ ꯗꯦ ꯑꯣꯏꯗꯧ ꯃꯥꯜꯂꯦ ꯑꯗꯨ ꯃꯤ ꯆꯠꯅꯁꯦ ꯍꯥꯏ ꯑ ꯈꯪꯗꯦꯁꯦ ꯕꯣꯜ ꯌꯦꯡꯉꯗꯤ ꯍꯧꯒꯠꯄ ꯉꯝꯗ꯭ꯦ ꯆꯠꯗꯣꯏꯗ
ꯄꯨꯡ ꯀꯌꯥꯗ ꯍꯧꯒꯠꯇꯣꯏꯅꯣ ꯍꯧꯒꯠꯂꯗꯤ
ꯄꯨꯡ ꯑꯦꯠ ꯀꯨꯝꯕꯗ ꯐꯒꯣꯏꯂ
ꯀꯌꯥꯕ
ꯑꯦꯠ ꯀꯨꯝꯕꯗ ꯍꯧꯒꯠꯂꯗꯤ ꯅꯪꯉꯦꯗ ꯑꯦꯠ ꯍꯧꯒꯠꯂꯅꯤ ꯑꯗꯨꯒ ꯑꯦꯠ ꯀꯤꯞꯇꯤꯒꯨꯝꯕꯗ ꯥꯁ ꯆꯂꯅꯤ
ꯑꯣ ꯁꯪꯉꯔꯣꯏꯕ ꯍꯌꯦꯡꯅꯦ
ꯈꯪꯗ꯭ꯗ ꯑꯗꯨ ꯉꯁꯤꯁꯨ ꯆꯠꯂꯦꯗꯅ ꯑꯩꯗꯤ ꯑꯗꯨ ꯉꯁꯤꯁꯨ ꯆꯠꯂꯦꯕ ꯑꯩ ꯇꯠꯄꯗꯤ ꯑꯗꯣ ꯀꯩ ꯍꯥꯏꯈ꯭ꯔꯦ ꯊꯕꯛ ꯌꯥꯝ ꯂꯩꯇꯕꯗ ꯍꯣꯁꯄꯤꯇꯥꯜꯗꯂꯁꯨ
ꯑꯝ
ꯑꯗꯨꯒꯤ ꯑꯗꯨꯝ ꯐ꯭ꯔꯤ ꯑꯣꯏꯖ ꯉꯁꯤꯁꯨ ꯑꯗꯨꯝ ꯀꯣ ꯇꯧꯗꯤ ꯍꯣꯁꯄꯤꯇꯥꯜꯗ ꯂꯩ ꯊ ꯅꯤꯡꯁꯤꯡꯉꯦꯀꯣ ꯑꯩ ꯉꯁꯥꯏꯀꯣ ꯕꯥꯁꯇ ꯉꯥꯏꯔꯦ ꯍꯥꯏꯕꯗꯣ
ꯍꯥ
ꯅꯤꯡꯁꯤꯡꯉꯨꯕ꯭ꯔꯥ ꯑꯩ ꯉꯁꯥꯏ ꯃꯤ ꯕꯥꯁꯇ ꯉꯥꯏꯔꯤ ꯍꯥꯏꯕꯗꯣ
ꯍ ꯀꯩꯅꯔꯣ ꯊꯥꯡꯕ ꯌꯥꯗ꯭ꯔꯦ
ꯍꯦ ꯀꯅꯗꯅ
ꯎꯝ
ꯍꯌꯦꯡꯁꯦ ꯁꯪꯉꯗꯤ
ꯍꯣꯏ ꯍꯣꯏ